ꯇꯥꯕ꯭ꯔꯣ ꯑꯣ ꯅꯨꯡꯉꯥꯏꯔꯤ ꯅꯨꯡꯉꯥꯏꯔꯤ ꯑꯁ ꯍꯥꯥ
ꯇꯥꯏꯌꯦ ꯇꯥꯏꯌꯦ
ꯑꯣ ꯑꯣ ꯑꯣꯖꯥꯕꯨꯥꯛ ꯆꯥꯛ ꯆꯥꯔꯕꯣ ꯀꯃꯥꯏꯅ ꯇꯧꯔꯤꯒꯦ ꯄꯨꯟꯁꯤꯁꯤꯕꯣ
ꯆꯥꯛ ꯆꯥꯔꯦ ꯆꯥꯛ ꯆꯥꯔꯦꯗ ꯁꯥꯏꯅ ꯆꯥꯔꯦꯗ ꯅꯪꯗꯤ
ꯑꯣ ꯁꯔꯦ ꯁꯔꯦ ꯍꯥꯏꯁ
ꯐꯔꯤ ꯃꯊ ꯑꯍ ꯎꯕ ꯀꯔꯤ ꯍꯣꯠꯅꯔ ꯕꯤꯒꯦ
ꯑ ꯍꯥ ꯊꯣꯪꯕꯥ ꯆꯏꯌꯦꯗ ꯌꯥꯗꯔ꯭ꯦꯗꯥ
ꯍꯟꯗꯛꯇꯤ ꯌꯥꯝ ꯅꯨꯡꯉꯥꯏꯇꯕꯅꯤꯅ ꯁꯥ ꯉꯥꯛꯇꯪ ꯆꯥꯕꯒꯤ ꯃꯑꯣꯡꯅꯤꯅꯦ
ꯍꯣꯏꯅꯤ ꯑꯣꯏꯣꯏꯅꯤ ꯌꯥꯗꯦꯅꯦ ꯌꯥꯗꯦꯅꯦ
ꯑꯩꯈꯣꯏꯁꯨ ꯉꯥ ꯆꯥꯏꯗ
ꯑꯆꯥ ꯑꯁ ꯌꯥꯏꯗ ꯌꯥꯗ ꯑꯗꯨ ꯌꯥꯏ ꯀꯩꯅꯣ ꯑꯗꯨꯗꯤ ꯍꯥ
ꯍꯥꯥ
ꯑꯣꯖꯥ
ꯀꯩ ꯍꯥꯏꯦꯕ ꯅꯧ
ꯀꯣ
ꯑ ꯀꯅꯣ ꯄꯞ ꯑꯥꯁꯤ ꯄꯨꯟꯁꯤꯕꯨ ꯀꯃꯥꯏꯅ ꯇꯧꯔꯤꯒꯦ
ꯄꯨꯟꯁꯤꯗꯤ ꯑꯗꯨꯝ ꯑꯗꯨꯝ ꯍꯤꯡꯕ ꯍꯤꯡꯕ ꯍꯣꯠꯅꯔꯤ ꯀꯅ ꯄꯨꯟꯁꯤ ꯍꯤꯡꯕ ꯄꯨꯟꯁꯤ ꯁꯤꯕꯨ ꯌꯥꯝ ꯂꯨꯅ ꯂꯧꯕ ꯌꯥꯕ꯭ꯔꯣ ꯀꯩꯅꯣ ꯈꯔꯁꯨ ꯈꯔꯁꯨ ꯅꯨꯡꯉꯥꯏꯅ ꯇꯦꯟꯁꯟ ꯐꯅ ꯐ꯭ꯔꯤ ꯑꯣꯏꯅ ꯑꯩ ꯂꯦꯟꯁꯦ ꯀꯩꯅꯣ
ꯍꯅꯦ ꯍꯅꯦ
ꯃꯇꯝ ꯃꯇꯝꯒꯤ ꯑꯗꯨꯝ ꯂꯥꯛꯀꯅꯤ ꯅꯠꯇ꯭ꯔꯣ
ꯍꯣꯏꯗ ꯍꯣꯏꯗ ꯍꯥꯏ ꯆꯨꯝꯃꯤꯗ ꯅꯪ ꯍꯥꯏꯕꯗꯣ
ꯑꯩꯈꯣꯏꯅ ꯀꯌꯥꯃꯨꯛ ꯍꯣꯠꯅꯔꯁꯨ ꯑꯩꯒꯤ ꯅꯠꯇꯕ ꯄꯣꯠꯇꯨꯗꯤ ꯀꯥꯟꯅꯗꯦꯕ ꯂ ꯂꯥꯛꯑꯔꯣꯏꯕ ꯅꯠꯇ꯭ꯔꯣ ꯎꯝ ꯑꯩꯈꯣꯏꯅ ꯍꯣꯠꯅꯗ꯭ꯔꯁꯨ ꯑꯩꯒꯤꯗꯃꯛ ꯁꯤꯅ ꯀꯥꯟꯅꯅꯤ ꯍꯥꯏꯗꯤ ꯑꯗꯨꯝ ꯃꯇꯝ ꯃꯇꯝ ꯇꯝꯗ ꯂꯛꯀꯅꯦꯕꯥ
ꯃꯥꯅꯦ ꯃꯥꯅꯦ ꯑꯦꯅꯦꯒꯤꯗꯤ ꯑꯥ
ꯑꯗꯨꯝ ꯑꯐꯕ ꯊꯕꯛ ꯑꯐꯕ ꯑꯐꯕ ꯊꯕꯛ ꯇꯧꯔꯒ ꯆꯨꯝꯅ ꯍꯤꯡꯁꯦ
ꯃꯥꯅꯦ ꯃꯥꯅꯦ ꯑꯣꯗ ꯍꯣꯢꯗ ꯍꯣꯢꯗ ꯃꯥꯅꯦꯗ ꯑ ꯎ
ꯅꯪꯗꯤ ꯀꯗꯥꯏ ꯂꯩꯒꯦ ꯍꯧꯖꯤꯛꯀꯥꯟ ꯀꯥꯏꯗ ꯂꯩꯒꯦ ꯍꯧꯖꯤꯛꯀꯥꯟꯗꯤ ꯅꯪꯗꯤ
ꯑꯥꯗ ꯂꯩꯌꯦ ꯀꯣꯏ ꯗꯤ ꯍꯤ ꯍꯤ ꯑꯥ ꯀꯔꯤ
ꯂꯩꯕ ꯃꯥꯜꯂꯦꯗ
ꯑꯁ ꯅꯠꯇꯦꯗ ꯅꯠꯇꯦꯗ ꯑꯁ ꯌꯥꯗ꯭ꯔꯦꯅꯦꯍꯦ ꯄꯨꯟꯁꯤꯁꯦ ꯋꯥꯔꯦꯅꯦꯍꯦ ꯋꯥꯔ ꯅꯦ ꯑꯣꯖꯥ ꯑꯥ
ꯋꯥꯔꯅꯦ ꯋꯥꯔ ꯎꯝ ꯎꯝ ꯑꯗꯨꯗ ꯍꯧꯖꯤꯛꯀꯥꯟ ꯑꯦꯛꯖꯥꯝꯒꯨꯝꯕ ꯊꯥꯅꯒꯤ ꯀꯔꯤ ꯀꯔꯥ ꯊꯕꯛꯀꯨꯝꯕꯒꯤꯗꯃꯛ ꯑꯦꯅꯤ ꯑꯦꯛꯖꯥꯝꯒꯤꯗꯃꯛ ꯍꯣꯠꯅꯕ ꯍꯣꯠꯅꯔꯤꯕ꯭ꯔꯥ ꯅꯠꯇ꯭ꯔꯒ ꯑꯗꯨꯝ ꯊꯕꯛ ꯇꯧꯔꯕ꯭ꯔꯣ ꯀꯃꯥꯏꯅ ꯇꯧꯔꯤꯒꯦ ꯅꯪꯕꯨ
ꯍꯥ ꯍꯥ ꯑꯗꯨꯝ ꯊꯤꯔꯤ ꯍꯥꯏ ꯇꯔꯦ ꯑꯣꯖꯥ ꯄꯪꯊꯤ ꯊꯤꯕꯍꯥꯢꯗꯨꯅꯤ ꯑꯥ ꯄꯪꯊꯤ ꯊꯔꯤꯌꯦ ꯏꯩꯅ ꯎ ꯍ
ꯎꯝ
ꯑꯦꯗꯝ ꯐ
ꯎꯝ
ꯊꯥꯗꯦꯌꯦ ꯑꯩꯈꯣꯏꯗꯤ
ꯍꯝ ꯑ ꯎꯝ
ꯑꯥ ꯐꯦ ꯄꯥꯅꯤꯡꯗꯦꯅꯦ ꯍꯧꯖꯤꯛꯀꯥꯟꯗꯤ ꯌꯥꯗꯦꯅꯦ
ꯄꯥꯗꯕꯩ ꯑꯦꯛꯖꯥꯝ ꯊꯥꯕ ꯅꯠꯇ꯭ꯔꯗꯤ ꯎꯄꯥꯏ ꯂꯩꯇꯦ ꯍꯣꯏꯅꯦ ꯊꯕꯛ ꯐꯪꯒꯦ ꯍꯥꯏꯔꯗꯤꯅꯦ ꯑꯦꯖꯥꯝ ꯊꯥꯕ ꯑꯩꯁꯨ ꯑꯦꯛꯖꯥꯝ ꯊꯥꯅꯕꯒꯤꯗꯃꯛ ꯍꯣꯠꯅꯔꯤꯕꯅꯤꯅꯦ ꯁꯤꯗ ꯋꯥꯔꯦ ꯎ ꯋꯥꯔꯁꯨ ꯑꯗꯨꯝ ꯈꯤꯇꯪ ꯈꯤꯇꯪ ꯅꯣꯡ ꯅꯣꯡꯒꯤ ꯄꯥꯗꯕ ꯌꯥꯗꯕꯗꯨ ꯄꯥꯔꯦ ꯑꯗꯨꯒ ꯑꯗꯨꯝ ꯊꯥꯔꯒ ꯑꯗꯨꯝ ꯇ꯭ꯔꯥꯏ ꯇꯧꯕꯅꯦ ꯃꯇꯝ ꯃꯇꯝ ꯂꯥꯛꯄ ꯀꯥꯟꯗ ꯂꯣꯇ꯭ꯔꯤ ꯐꯥꯎꯕ ꯇꯥꯏ ꯇ ꯐꯥꯎꯔꯛꯄꯗꯣ
ꯑꯠꯆꯥꯆꯥ ꯑꯠꯆꯥ ꯑꯦ ꯏ ꯄꯥꯎ ꯄꯑꯣ ꯎꯝ ꯍꯣꯏꯗ ꯍꯣꯏꯗ
ꯅꯨꯄꯤ ꯊꯤꯔꯁꯦ ꯍꯥꯢꯕꯅꯦ ꯅꯨꯄꯤ ꯊꯤꯔꯁꯦ ꯍꯥꯏꯕꯅꯦ ꯑꯗꯣ ꯁꯦꯟ ꯊꯨꯝꯒ ꯑꯝꯇ ꯂꯩꯇꯕꯅꯤꯅ ꯄꯥꯏ ꯂꯩꯇꯔꯦ
ꯑꯁ ꯑꯣ ꯑ ꯌꯥꯔꯦ ꯕꯨꯟꯖꯤꯁꯦ ꯅꯨꯄꯤ ꯊꯤꯔꯁꯤ ꯍꯥꯢꯔꯗꯤ ꯑꯃꯨꯀ
ꯎꯝ
ꯎ ꯄꯥꯏꯗ꯭ꯔꯗꯤ ꯌꯥꯗ꯭ꯔꯤꯅꯦ ꯍꯧꯖꯩ ꯀꯥꯟꯗꯦ
ꯍꯣꯢꯅꯦ
ꯑ
ꯑꯗꯨꯅꯦ
ꯁꯦꯟ ꯄꯥꯏꯗꯗꯤ ꯑ ꯁꯦꯟ ꯄꯥꯏꯗꯗꯤ ꯅꯨꯄꯤꯅꯁꯨ ꯄꯥꯝꯕꯤꯗ꯭ꯔꯦ ꯂꯥꯛ ꯄꯤꯗ꯭ꯔꯦ ꯀꯃꯥꯏ ꯇꯧꯁꯦꯕ
ꯁꯛ ꯐꯖꯔꯁꯨ ꯄꯥꯟꯕꯤ
ꯑꯣ ꯁꯛ ꯐꯖꯔꯁꯨ
ꯁꯛ ꯍꯥꯏꯁꯦ ꯍꯥꯏꯗꯤ ꯑꯩ ꯅꯪꯁꯦ ꯑꯗꯨꯝ ꯁꯛꯇꯤ ꯌꯥꯔꯕꯅꯦꯕ ꯅ
ꯑꯣꯈꯣꯏꯗ ꯀꯤꯠꯅꯤꯗ ꯍꯣꯏꯗ ꯑꯣ ꯃꯥꯅꯤꯗ ꯃꯥꯅꯤ ꯗ
ꯑ ꯑꯗꯣ ꯄꯩꯁꯥ ꯂꯩꯖꯗꯕꯤ ꯋꯥꯅꯦꯕ ꯍꯥ
ꯑ ꯍꯣꯏꯅꯦ ꯃꯥꯅꯤꯅꯦ
ꯎꯝ ꯊꯨꯅꯦꯕ
ꯁꯪꯗ꯭ꯔꯦ ꯁꯪꯗ꯭ꯔꯦ ꯍꯣ ꯑꯗꯨ ꯑꯗꯣ ꯑꯣꯖꯥ
ꯍꯣꯏ ꯇꯥꯏꯌꯦ ꯍꯥꯏꯕꯤꯌꯣ
ꯑꯣ ꯅꯪ ꯑꯣ ꯑꯣ ꯑꯗꯨ ꯅꯪ ꯑ ꯎ ꯎ ꯎꯝ ꯎꯝ ꯑꯗꯨꯀꯣ
ꯍꯣꯏ
ꯑ ꯑꯣ ꯍꯣ ꯑꯗꯨꯁꯤ
ꯑꯁ ꯂꯥꯏꯟ ꯁꯦꯡꯗꯦꯅꯦ ꯑꯩ ꯁꯤꯂꯣꯡꯗ ꯂꯩꯌꯦ
ꯂꯩꯔꯤꯒꯦ ꯑꯣ ꯆꯠꯆ ꯌꯥ ꯌꯥ ꯑꯁ ꯅꯩꯔꯦ ꯀꯩꯅꯣ ꯑꯗꯨꯗꯤ ꯍꯥ
ꯑꯁ ꯁꯤꯂꯣꯡ ꯁꯤꯂꯣꯡꯁꯨ ꯅꯨꯡꯉꯥꯏꯇꯦꯗ ꯑꯗꯨꯝ ꯍꯥꯏꯕꯗꯤ ꯃꯤꯅ ꯅꯨꯡꯉꯥꯏꯌꯦ ꯅꯨꯡꯉꯥꯏꯌꯦ ꯍꯥꯏꯕ ꯂꯥꯛꯄꯨꯋꯥꯅꯤ ꯑꯁ ꯑꯁ ꯌꯥꯝ ꯃꯤꯅ ꯑꯦꯛꯁꯄꯤꯠ ꯄꯔꯤꯁꯟ ꯔꯦꯜꯂꯤꯇꯤꯒꯤ ꯀꯔꯥꯡ ꯈꯦꯠꯅꯔꯝꯃꯦ ꯀꯩꯅꯣ
ꯑ ꯋꯦꯗꯔ ꯋꯦꯗꯔꯗꯤ ꯋꯦꯗꯔꯁꯦ ꯅꯣꯡ ꯑꯗꯨꯝ ꯆꯨꯔ ꯂꯩꯔꯦ ꯑꯈꯣꯏ ꯃꯄꯥꯟ ꯊꯣꯛꯄ ꯂꯥꯛꯄ ꯅꯨꯡꯉꯥꯏꯇ꯭ꯔꯦ
ꯑꯥ ꯍꯣꯏ ꯆꯨꯗꯤ ꯆꯨꯨꯔꯝꯅꯤ ꯍꯣꯏ
ꯑꯗꯨꯅꯦ ꯑꯗꯨ ꯀꯣꯏꯅꯕ ꯀꯣꯏꯅꯕ ꯃꯐꯝꯕꯨꯗꯤ ꯅꯨꯡꯉꯥꯏꯕ ꯅꯨꯡꯉꯥꯏꯕ ꯂꯩꯗ
ꯁꯥ ꯄꯨꯔ ꯅꯨꯄꯤꯒ ꯄꯨꯔꯒ ꯀꯥꯔꯒ ꯊꯧꯔ ꯆꯠꯈ꯭ꯔꯣ ꯀꯩꯅꯣꯗꯣ ꯑꯦ ꯀꯥꯔ ꯑꯃꯗ ꯄꯨꯔꯒ ꯍꯥ
ꯄꯩꯁꯥ ꯂꯩꯇꯕꯗꯨ
ꯑꯣ
ꯄꯩꯁ ꯌꯥ ꯌꯥ ꯎꯝ
ꯅꯨꯄꯤ ꯀꯣꯏꯅꯤꯡꯉꯁꯨ ꯄꯩꯁꯥ ꯂꯩꯇꯕꯗꯣ ꯁꯛꯀꯤ ꯑꯌꯦ ꯁꯛꯀꯤ ꯗꯤ ꯑꯗꯨꯝ ꯌꯥꯔꯦꯞ
ꯍꯣꯏ ꯍꯣꯏ ꯃꯥꯅꯦꯅꯦ ꯑꯁ ꯁꯦꯟꯁꯤꯅꯦꯅꯦ ꯋꯥꯔꯤꯁꯤ ꯅꯠꯇ꯭ꯔꯣ
ꯑꯗꯨꯅꯦ
ꯑꯣ
ꯍꯩꯁ ꯈꯪꯗ꯭ꯔꯦ ꯁꯦꯟ ꯇꯧꯗꯕ ꯁꯣ ꯁꯤꯟ ꯑꯁ ꯏꯃꯒꯤ
ꯑꯣꯖꯥ
ꯁꯦꯟ ꯁꯦꯟꯕꯨ ꯄꯥꯏꯗ꯭ꯔꯗꯤ ꯌꯥꯗ꯭ꯔꯦꯅꯦ
ꯑꯗꯨꯅꯤ
ꯑ ꯃꯁꯤꯒꯤ ꯆꯥꯛ ꯌꯦꯟꯖꯥꯡꯗꯨꯕꯨ ꯅꯪꯅ ꯊꯣꯡꯕ꯭ꯔꯣ
ꯑꯁ ꯇꯥꯏꯔꯤꯅꯍꯦ ꯑꯣ ꯍꯥ ꯍ ꯊꯣꯡꯁꯤꯔꯥ ꯇꯧꯕꯅꯤ ꯑꯗꯨ ꯊꯣꯡꯁꯤꯔ ꯇꯔꯒ ꯊꯣꯡꯗꯕꯤꯗ ꯇꯣꯛꯈ꯭ꯔꯦ
ꯎꯝ ꯍꯣꯏ ꯍꯣꯏ
ꯑꯣ ꯍꯥ
ꯍꯧꯖꯤꯛꯀꯥꯟꯗꯤ ꯌꯨꯝꯗ ꯍꯥ ꯌꯨꯝꯗ ꯑꯗꯨꯝ ꯂꯩꯕ꯭ꯔꯣ ꯀꯣꯏꯊꯣꯛꯄ꯭ꯔꯣ ꯊꯕꯛ ꯆꯠꯄ꯭ꯔꯣ ꯀꯃꯥꯏꯅ ꯇꯧꯒꯦ
ꯆꯠꯇꯦꯗ ꯑꯗꯨꯝ ꯀꯩꯅꯣ ꯄꯪꯍꯤꯡ ꯍꯤꯡꯕ ꯍꯥꯏꯗꯨꯅꯤꯗ
ꯎꯝ
ꯗꯣꯡ ꯇꯨꯝꯕ ꯆꯕꯥ ꯇꯧ ꯄꯪꯍꯤꯡ ꯍꯤꯡꯂꯤꯕ ꯍꯥꯏꯗꯨꯅꯤꯗ ꯌꯥꯗꯦ ꯎꯄꯥꯏ ꯂꯩꯇꯦ
ꯎꯄꯥꯏ ꯂꯩꯇꯦ ꯎꯥꯄꯥꯏ ꯂꯩꯇꯦ
ꯑꯣ
ꯏꯝꯐꯥꯜꯗ ꯂꯩꯕ ꯃꯥꯜꯂꯦ ꯅꯪ ꯀꯣ
ꯍꯣꯏ ꯎꯝ
ꯎꯝ ꯇꯥꯡꯈꯨꯜ ꯑꯦꯚꯤꯅ꯭ꯌꯨꯗꯔꯣ
ꯅꯠꯇꯦꯍꯦ ꯀꯥꯏꯗꯩ ꯇꯥꯡꯈꯨꯜ ꯑꯦꯚꯦꯅ꯭ꯌꯨ ꯅꯣ ꯉꯥꯎꯔꯕ ꯀꯩꯅꯣ
ꯅꯠꯇꯦ
ꯀꯥꯏꯗꯅꯣ ꯑꯗꯨꯗꯤ
ꯑꯥꯗꯅꯦ ꯑꯥꯗꯅꯦ
ꯍꯟꯇꯣꯛꯄ ꯌꯥꯕꯗꯨ ꯌꯥꯟꯁꯤꯟꯅꯔꯝꯅꯤ ꯏꯝꯐꯥꯜ ꯃꯐꯝ ꯖꯒꯥꯗ ꯂꯩꯕꯅꯦꯕ ꯅꯪꯁꯦ
ꯍꯣꯏ ꯍꯣꯏ ꯍꯣꯏ
ꯋꯥꯔꯣꯅꯨ ꯑꯩ ꯑꯩꯒꯤ ꯁꯦꯇꯤꯂꯥꯏꯠ ꯖꯤ ꯄꯤ ꯑꯦꯁꯇ ꯑꯩꯅ ꯊꯤꯔꯛꯑꯅꯤ ꯅꯪꯕꯨ
ꯑꯥ ꯑꯥ ꯑꯁ ꯑꯁ ꯌꯥꯝ ꯊꯤ ꯅꯩꯕꯩ ꯃꯑꯣꯡꯅꯤꯅꯤ ꯍꯥꯏ ꯅꯪꯒꯤꯁꯤꯗꯤ
ꯎꯝ ꯎꯝ ꯑꯥ ꯑꯗꯣ ꯑꯣꯖꯥ
ꯍꯣꯏ
ꯀꯅꯥꯒ ꯐꯥꯎꯅꯔꯤꯒꯦ ꯍꯧꯖꯤꯛꯀꯥꯟꯕꯨ ꯅꯪꯕꯨ
ꯃꯤꯡ ꯍꯥꯏꯕ ꯌꯥꯗꯦꯅꯦ
ꯑꯣ
ꯑꯗꯨꯏꯅꯤꯗ ꯑꯣꯖꯥꯁꯤꯡꯒ ꯑꯗꯨꯝ ꯐꯥꯎꯅꯔꯤꯗ ꯅꯪꯅ ꯈꯪꯕ ꯑꯣꯖꯥꯁꯤꯡꯗꯣ ꯅꯪꯅ ꯈꯪꯕ ꯑꯣꯖꯥꯁꯤꯡ ꯁꯛ ꯐꯖꯕ ꯐꯖꯕꯁꯤꯡꯗꯣ ꯑꯗꯨꯒ ꯑꯗꯨꯝ ꯄꯥꯎꯗꯤ ꯐꯥꯎꯅꯔꯤꯗ